ꯇꯥꯕ꯭ꯔ
ꯇꯥꯏ ꯂꯩꯁꯥꯕꯤ
ꯍ ꯑꯁ ꯀꯧꯔꯤ ꯇꯧꯔꯤꯅ
ꯅꯪ ꯕ ꯋꯥꯔꯤ ꯁꯥꯔꯤꯅꯦ ꯅꯪꯗꯤ
ꯑꯩꯁꯨ ꯆꯞ ꯃꯥꯅꯩꯑꯦ
ꯏꯕꯥꯅꯤꯅ ꯃꯥꯅꯔꯠꯄꯁꯤꯅ ꯀꯣ ꯎ
ꯑ ꯅꯣꯅꯕ ꯌꯥꯝ ꯉꯥꯡꯒꯅꯨ ꯍꯍꯍꯍꯨꯍꯨꯍꯨ
ꯏꯁꯥ ꯄꯥꯈꯪꯒꯤ ꯅꯣꯛꯄ ꯃꯍꯧꯁꯥꯅꯤ ꯀꯩꯅꯣ
ꯅꯪꯒꯤ ꯈꯣꯟꯖꯥꯁꯦ ꯉꯁꯤ ꯈꯛꯇ ꯇꯥꯏꯅꯦ ꯇꯥꯕ꯭ꯔ ꯇꯥꯕ꯭ꯔꯣ ꯇꯥꯗꯕ꯭ꯔꯣ ꯍꯜꯂꯣ ꯍꯣ ꯎ ꯑꯣꯏꯣꯏꯔ ꯇꯥꯕ꯭ꯔꯣ